ꯍꯜꯂꯣ꯫ ꯍꯜꯂꯣ꯫
ꯍꯜꯂꯣ ꯇꯥꯌꯦ꯫
ꯀꯩꯗꯧꯔꯤꯅꯣ꯫
ꯑꯩꯔꯣ ꯎꯝ ꯀꯩꯁꯨ ꯇꯧꯗꯦ ꯃꯤꯟꯗ ꯐꯧ ꯇꯛ ꯆꯠꯁꯤꯔꯥ ꯇꯧꯔꯝꯕ꯫
ꯑꯣ ꯀꯔꯤ ꯐꯧꯅꯣ ꯆꯥꯍꯥꯎꯔꯣ꯫
ꯅꯠꯇꯦ ꯐꯧ ꯆꯥꯅꯕ꯫
ꯑꯣ ꯀꯩꯅꯣ ꯍꯧꯖꯤꯛ ꯀꯩꯅꯣ ꯇꯧꯕ꯭ꯔꫭ ꯅꯨꯡꯁꯥꯁꯨ ꯌꯥꯝ ꯁꯥꯒꯠꯂ ꯀꯥꯟꯁꯤꯗ ꯐꯧ ꯇꯛ ꯆꯠꯅꯤꯡꯉꯥꯏꯁꯤꯕꯨ ꯊꯕꯛ ꯌꯥꯝ ꯐꯩꯀꯣ꯫
ꯑꯌꯨꯛꯇ ꯇꯛꯀꯦ ꯆꯠꯂꯨꯀꯥꯟꯗ ꯃꯣꯏ ꯃꯤꯟꯗꯣ ꯑꯌꯨꯛꯀꯤ ꯇꯛꯑꯔꯣꯏꯌꯦ꯫ ꯅꯨꯡꯊꯤꯟ ꯄꯨꯡ ꯑꯅꯤꯃꯨꯛ ꯇꯥꯕ ꯑꯗꯨꯋꯥꯏꯗꯩ ꯇꯛꯀꯅꯤꯑꯦ꯫ ꯑꯗꯨꯗ ꯍꯧꯖꯤꯛ ꯇꯛꯄ ꯆꯠꯁꯤꯔꯥꯗ ꯃꯣꯏ ꯃꯤꯟꯗꯨꯁꯨ ꯑꯝ ꯐꯧ ꯃꯌꯥꯝ ꯑꯃ ꯇꯛꯄꯅꯤꯅ ꯌꯥꯝ ꯀꯨꯏꯅ ꯀꯨꯏꯅ ꯉꯥꯏꯅꯩꯌꯦꯕ ꯑꯗꯨ ꯈꯔ ꯉꯥꯏꯔꯨꯗ꯭ꯔꯒꯗꯤ ꯇꯛꯄꯗꯨ ꯍꯣꯔꯦꯟ ꯊꯦꯡꯗꯧꯔꯤꯕ ꯅꯨꯃꯤꯗꯥꯡ ꯇꯥꯗꯣꯏꯕ꯫ ꯅꯨꯡꯗꯥꯡ ꯌꯧꯈ꯭ꯔꯗꯤ ꯑꯃꯨꯛꯁꯨ ꯇꯛꯑꯣꯏ ꯍꯥꯏꯔꯛꯇꯣꯏꯕ ꯃꯣꯏꯅ꯫ ꯑꯗꯨꯒꯤ ꯍꯧꯖꯤꯛ ꯆꯠꯂꯒ ꯑꯥ ꯉꯥꯍꯥꯛꯇꯪ ꯆꯠꯂꯒ ꯉꯥꯏꯔꯒ ꯇꯛꯎꯔꯁꯤꯔꯥꯗ ꯀꯦꯅ ꯁꯨꯝ ꯇꯧꯔꯝꯕꯅꯤꯗ꯫
ꯑꯣ ꯑꯗꯨꯗ ꯑꯩꯅ ꯐꯣꯟ ꯇꯧꯁꯜꯂꯛꯄꯩ ꯋꯥꯅꯤꯅꯦ ꯇꯧꯔꯤꯁꯦ꯫
ꯑꯧ ꯉꯥꯏꯍꯥꯛꯇꯪ ꯂꯩꯔꯝꯃꯗꯤ ꯑꯩ ꯆꯠꯈ꯭ꯔꯅꯤ ꯅꯪꯅ ꯍꯧ ꯇꯧꯔꯛꯄꯗꯨ꯫ ꯆꯠꯀꯦ ꯇꯧꯔꯝꯕꯒ ꯊꯣꯛꯀꯦ ꯇꯧꯔ ꯀꯥꯟꯗ ꯐꯣꯟ ꯂꯥꯛꯑꯦꯗ꯫ ꯄꯥꯏꯈꯠꯂꯨꯔꯒ ꯅꯪꯒꯤ ꯑꯣꯏ ꯂꯩꯔꯝꯃꯤ꯫
ꯑꯣ ꯀꯩ ꯃꯊꯦꯜ ꯆꯥꯔꯒꯦ ꯉꯁꯤꯗꯤ꯫
ꯉꯁꯤꯁꯤꯕꯨ ꯑꯩꯈꯣꯏꯗꯨꯕꯨ ꯀꯔꯤ ꯑꫭ ꯄꯨꯡ ꯍꯋꯥꯏ ꯀꯥꯡꯁꯣꯏ ꯆꯥꯏ꯫
ꯎꯝ ꯍꯥꯎꯕꯅꯤ ꯄꯣꯡ ꯍꯋꯥꯏ꯫
ꯑꯗꯨꯗꯩ ꯀꯩꯅꯣ ꯉꯔꯥꯡ ꯅꯨꯃꯤꯗꯥꯡꯒꯤ ꯁ ꯁꯪꯒꯣꯝ ꯀꯩꯅꯣ ꯄꯥꯅꯤꯔ ꯊꯣꯡꯕ ꯈꯔꯒ ꯂꯩꯔꯝꯃꯦ ꯑꯩꯗꯤ ꯅꯨꯃꯤꯗꯥꯡꯗꯨ ꯆꯥꯍꯧꯗ꯭ꯔꯕ꯫
ꯎꯝ
ꯑꯗꯨꯗ ꯑꯩꯒꯤ ꯁꯔꯨꯛ ꯈꯥꯛꯑꯝꯃꯦ ꯅꯨꯃꯤꯗꯥꯡꯒꯤ ꯅꯨꯃꯤꯗꯥꯡꯗꯣ ꯑꯁ ꯍꯥꯎꯋꯤ ꯄꯥꯅꯤꯔ ꯊꯣꯡꯕꯗꯨꯁꯨ ꯈꯨꯍꯥꯎ ꯑꯃꯅꯤ
ꯑꯣ ꯑꯁ ꯄꯥꯥꯅꯤꯔ ꯊꯣꯡꯕ ꯍꯥꯏꯔꯒ ꯆꯥꯗꯕ ꯌꯥꯝ ꯀꯨꯏꯔꯦ ꯄꯥꯅꯤꯔ ꯊꯣꯡꯕꯒꯥꯁꯦ
ꯀꯨꯏꯔꯦ ꯑꯩꯈꯣꯏꯁꯨ ꯆꯥꯗꯕ ꯑꯗꯨꯗ ꯉꯔꯥꯡ ꯅꯨꯃꯤꯗꯥꯡꯗ ꯊꯣꯡꯉꯦ ꯑꯗꯨ ꯊꯣꯡ ꯂꯩꯔꯝꯃꯦ ꯑꯩꯅ ꯊꯕꯛ ꯆꯠꯈ꯭ꯔꯤ ꯀꯥꯟꯗ ꯑꯩꯒꯤꯅꯦꯅ ꯉꯁꯤ ꯅꯣꯡꯉꯥꯜꯂꯀꯥꯟꯗ ꯆꯥꯅꯕꯅꯦꯅ ꯈꯥꯛꯄꯤꯔꯝꯃꯦ ꯃꯣꯏꯅ
ꯎꯝ
ꯑꯗꯨꯕꯨ ꯑꯗꯨꯁꯨ ꯆꯥꯔꯦ ꯌꯥꯝ ꯍꯥꯎꯋꯦ ꯑꯗꯒꯤ
ꯎꯝ
ꯑꯁ ꯀꯔꯤꯅꯣꯅꯦ ꯎꯃꯣꯔꯣꯛ ꯑꯃ ꯃꯦꯠꯂꯨꯗꯅ ꯃꯤ ꯃꯈꯩꯁꯦ ꯆꯥ ꯉꯝꯅꯗꯗꯅ
ꯑꯣ
ꯁꯥꯃꯟꯈꯤꯗ ꯃꯤꯃꯩꯁꯤ ꯑꯝꯐꯧ ꯆꯥ ꯉꯝꯅꯗꯗ ꯀꯞ ꯀꯞ ꯆꯥꯅꯔꯦ ꯎ ꯃꯣꯔꯣꯛ ꯆꯥꯕꯗ ꯀꯞꯄ ꯀꯞꯄꯒ ꯃꯄꯤ ꯇꯥ ꯇꯥꯗ ꯍꯥꯎꯁꯨ ꯍꯥꯎꯏ ꯁꯥꯁꯨ ꯁꯥꯏꯌꯦꯗ
ꯑꯥ ꯇꯧꯕꯅꯤ ꯎ ꯃꯣꯔꯣꯛꯁꯦ ꯑꯗꯨꯝ ꯍꯥꯏꯗꯤ ꯃꯣꯔꯣꯛ ꯍꯥꯏꯁꯤꯗꯤ ꯑꯗꯨꯝ ꯁꯥꯗꯧ ꯂꯩꯔꯦꯗꯅ ꯑꯗꯨ ꯑꯣꯏꯔꯒ ꯁꯨ ꯀꯩꯁꯤꯅ ꯑꯗꯨꯝ ꯄꯥꯝꯃꯒ ꯍꯥꯏꯗꯤ ꯁꯥꯕꯒꯤꯁꯨ ꯃꯍꯥꯎ ꯇꯣꯉꯥꯟꯕ ꯑꯃ ꯂꯩꯗꯅ ꯑꯗꯨꯏꯗꯨꯅꯦ ꯄꯥꯝꯅꯔꯤꯁꯦ
ꯎꯝ
ꯍꯣꯏ ꯃꯣꯔꯣꯛ ꯆꯥꯅꯤꯡꯤꯃꯤꯗꯤ ꯑꯇꯩ ꯃꯣꯔꯣꯛ ꯀꯐꯣꯛ ꯆꯥꯅꯤꯡꯗꯦ ꯍꯥꯏ
ꯎꯝ ꯎ ꯎ ꯃꯣꯔꯣꯛ ꯆꯥꯈ꯭ꯔꯗꯤ ꯎ ꯃꯣꯛ ꯑꯇꯦꯛꯄꯗꯨꯗ ꯁꯨꯝ ꯆꯥꯅꯤꯡꯉꯦꯕ ꯃꯣꯔꯣꯛ ꯑꯇꯩ ꯑꯀꯪꯕꯅ ꯃꯦꯠ ꯑꯗꯒꯤ ꯀꯩꯧꯁꯥꯅꯤꯡꯁꯦ ꯃꯣꯔꯣꯛ ꯑꯇꯦꯛꯄꯅꯝ ꯃꯦꯞꯄꯕꯨꯗꯤ ꯈꯔ ꯈꯔ ꯑꯗꯨꯁꯨ ꯍꯥꯎꯋꯤ ꯍꯤꯡꯅ ꯃꯦꯠꯄꯗꯨ ꯉꯥꯔꯤꯒꯥꯡ ꯂꯧꯔꯒ ꯄꯤꯗꯤꯛ ꯄꯤꯗꯤ ꯅꯦꯦꯛꯄꯒ ꯆꯥꯕꯗꯨꯁꯨ ꯃꯅꯝ ꯅꯨꯡꯁꯤꯅ ꯍꯥꯎꯋꯤ
ꯍꯣꯏ ꯑꯁ ꯍꯥꯎꯕꯅꯦ ꯆꯥꯕꯨ ꯆꯥꯅꯤꯡꯉꯛꯑꯦ ꯅꯪꯅ ꯍꯥꯏꯔꯛꯄꯗꯩ
ꯑꯗꯩ ꯑꯩꯈꯣꯏꯗꯅꯦ ꯎ ꯃꯣꯔꯣꯛ ꯄꯥꯝꯕꯤ ꯑꯃ ꯍꯧꯋꯦꯕꯀꯣ ꯍꯣꯡꯣꯛꯀꯤ ꯃꯄꯥꯥꯟꯕꯤꯗꯨ ꯐꯖꯩ ꯈꯣꯡꯅꯥꯡꯒ ꯁꯥꯔꯒ ꯑꯗꯨꯒꯅꯦ ꯄꯥꯟꯕꯗꯅꯅꯦ ꯃꯣꯔꯣꯛꯇꯨ ꯀꯥ ꯍꯦꯟꯅ ꯆꯥꯎꯗꯕ ꯄꯤꯛꯇꯛ ꯄꯤꯛꯇꯛ ꯇꯧꯕ ꯎ ꯃꯣꯔꯣꯛꯇꯨ ꯑꯣꯏꯕ ꯑꯗꯨꯒꯅꯦ ꯑꯁ ꯆꯥꯔꯨꯀꯥꯟꯗꯗꯤ ꯃꯈꯩꯁꯦ ꯄꯨꯔꯥ ꯃꯣꯔꯣꯛ ꯃꯁꯛꯁꯤꯒ ꯁꯥꯔꯤ ꯈꯨꯠꯁꯥꯁꯤꯒ ꯁꯨꯃꯥꯏꯅ ꯁꯥꯔꯝꯅꯤꯒ ꯍꯥꯏꯗꯤ ꯑꯃ ꯊꯥꯖꯗꯤ ꯀꯣꯟꯅꯤ ꯎ ꯃꯣꯔꯣꯛꯁꯤ ꯈꯨꯠꯁꯥ ꯑꯃꯅꯤ ꯎꯃꯣꯔꯣꯛꯅꯦ ꯄꯤꯁꯤꯛ ꯄꯤꯛꯑꯦꯕꯀꯣ
ꯑꯥ
ꯑꯗꯨꯏꯗꯨ ꯑꯃꯒ ꯃꯦꯠꯁꯤꯜꯂꯣꯏꯔꯗꯤ ꯃꯤ ꯑꯃꯃꯧ ꯆꯥ ꯉꯝꯗꯔꯦ ꯃꯇꯛ ꯑꯃ ꯇꯠ ꯇꯧꯑ ꯃꯦꯠꯄ ꯑꯗꯨꯅꯗꯤ ꯁꯥꯕ ꯈꯨꯠꯁꯥ ꯑꯃ
ꯑꯣ
ꯑꯗꯩ ꯄꯥꯟꯁꯤ ꯌꯥꯝ ꯐꯖꯅ ꯄꯥꯜꯂꯦꯕ ꯎ ꯃꯣꯔꯣꯛꯇꯨ
ꯑꯥ ꯑꯥ
ꯑꯍꯥꯟꯕꯒꯤ ꯃꯔꯣꯟꯗꯨ ꯐꯖꯅ ꯄꯥꯜꯂꯒ ꯉꯥꯡꯈꯔꯦ ꯎ ꯃꯣꯔꯣꯛ ꯀꯨꯟ ꯀꯨꯟꯊ꯭ꯔꯥꯃꯨꯛ ꯉꯥꯡꯒꯔꯦ ꯑꯇꯦꯛꯄꯁꯨ ꯐꯅꯌꯥꯝ ꯆꯥꯍꯧꯔꯦ ꯑꯗꯨꯒ ꯍꯧꯖꯤꯛꯅ ꯑꯃꯨꯛ ꯑꯃꯨꯛ ꯃꯄꯥꯟ ꯈꯔ ꯈꯔ ꯁꯥꯔꯀꯥꯟꯗꯣ ꯑꯗꯨꯗ ꯑꯩꯈꯣꯏ ꯃꯣꯔꯣꯛꯀꯤ ꯃꯅꯥꯛ ꯈꯨꯟ ꯍꯨꯏꯗꯤꯡ ꯇꯧꯕꯤꯗꯣ
ꯎꯝ ꯎꯝ
ꯑꯗꯨ ꯇꯧꯁꯤꯜꯂꯛꯇꯅꯦ ꯃꯄꯥꯟꯗꯨ ꯁꯥꯗ꯭ꯔꯕ ꯃꯔꯦꯞ ꯂꯥꯛꯄꯒꯤ ꯀꯌꯥꯝ ꯄꯥꯝꯃ ꯃꯣꯔꯣꯛ ꯄꯥꯟꯕꯤ ꯌꯥꯁꯤ
ꯎꯝ ꯑꯗꯨꯒ ꯃꯅꯥꯛꯈꯁꯤꯗ ꯄ ꯍꯥꯏꯁꯤ ꯄꯥꯝꯕꯤꯗꯨꯣ ꯌꯥꯗ꯭ꯔꯥ ꯕꯩꯔꯣ ꯀꯩ ꯇꯧꯕꯅꯣ
ꯎ ꯄꯥꯝꯕꯤꯗꯨꯗꯅꯦ ꯃꯔꯦꯛ ꯆꯪꯉꯤꯕ ꯑꯩꯈꯣꯏ ꯃꯅꯥꯗꯨ ꯈꯔꯨꯝꯅꯕꯤꯗꯨꯣ
ꯑꯥ ꯑꯥ
ꯑꯗꯨ ꯇꯧꯁꯤꯟꯈ꯭ꯔꯗꯤ ꯄꯥꯟꯗꯦꯕ ꯃꯣꯔꯣꯛꯇ ꯅꯠꯇꯦ ꯄꯣꯠ ꯈꯨꯗꯤꯡꯃꯛꯇ ꯑꯗꯨꯃꯥꯏꯅ ꯑꯗꯨꯅ ꯈꯨꯔꯨꯝꯕꯤꯗꯨ ꯇꯧꯔꯗꯤ ꯄꯣꯠꯇꯨ ꯄꯥꯟꯕ ꯌꯥꯝ ꯋꯥꯠꯂꯦꯕꯀꯣ
ꯑꯥ
ꯑꯗꯨ ꯑꯗꯨ ꯄꯥꯟꯗꯕꯗꯣ ꯑꯗꯨ ꯑꯗꯨꯃꯥꯏꯅ ꯇꯧꯁꯤꯜꯂꯛꯄ ꯑꯅꯧꯕ ꯑꯅꯧꯕ ꯀꯩꯅꯣ ꯅꯥꯅꯧ ꯑꯣꯏꯅ ꯈꯔ ꯏꯟꯕ ꯍꯧꯔꯛꯑꯦ ꯈꯨꯔꯨꯝꯅꯕꯤꯗꯨ ꯇꯧꯔ ꯃꯇꯨꯡꯗ ꯍꯥꯏꯗꯤ ꯃꯄꯥꯟꯁꯤ ꯈꯔ ꯈꯔ ꯂꯥꯛꯑꯦ ꯄꯥꯜꯂꯛꯑꯅꯤ
ꯑꯣ ꯑꯩꯗꯤ ꯃꯅꯥ ꯀꯩꯅꯣ ꯇꯧꯋꯦ ꯍꯥꯏꯗꯤ ꯄꯥꯝꯕꯤꯗꯨ ꯁꯤꯔꯕ꯭ꯔꯥ ꯈꯜꯂꯨꯔꯦ ꯍꯥꯏꯗꯤ ꯐꯝꯕꯤꯗꯨ ꯀꯪꯁꯜꯂꯛꯄ ꯒꯤ ꯇꯧꯕꯤꯗꯣ ꯑꯗꯨꯝꯕꯔꯒ ꯈꯜꯂꯨꯔꯦ
ꯀꯪꯗꯦ ꯀꯪꯕꯗꯤ
ꯎꯝ
ꯄꯥꯝꯃꯨꯏꯌꯦ ꯑꯩ ꯀꯪꯈꯤꯅꯤ ꯀꯪꯒꯤꯅꯤ ꯈꯜꯂꯨꯕꯗ ꯌꯥꯝ ꯄꯥꯝꯃꯨ ꯌꯥꯅꯤ ꯀꯪꯍꯟꯕꯒ ꯌꯥꯕ ꯇꯦ ꯇꯤꯟ ꯍꯤꯗꯥꯛꯀꯨꯝꯕ ꯀꯩꯒꯨꯝꯕ ꯈꯔ ꯃꯔꯦꯛ ꯇꯥꯗꯅꯕ ꯍꯤꯗꯥꯛ ꯈꯔ ꯀꯥꯞꯁꯤꯟꯕꯤꯔꯒ ꯎꯝ ꯃꯣꯔꯣꯇꯨ ꯌꯥꯝ ꯄꯥꯝꯃꯨꯕ ꯄꯤꯛ ꯄꯅ ꯄꯤꯁꯤꯛ ꯄꯤꯛꯑꯒ ꯈꯨꯠꯁꯥ ꯑꯃ ꯇꯧꯕ꯫ ꯍꯥꯎꯁꯨ ꯌꯥꯝ ꯍꯥꯎꯋꯦꯕ ꯌꯨꯝꯗ ꯄꯥꯟꯖꯕꯅꯤꯅ ꯃꯅꯝ ꯅꯨꯡꯁꯤꯅ ꯍꯥꯎꯕꯤꯗꯣ꯫
ꯑꯥꯎ ꯑꯥꯎ
ꯑꯗꯨꯝꯃꯥꯏꯅ
ꯎꯝ ꯎꯝ ꯍꯣꯏ ꯑꯗꯨꯃꯥꯏꯅ ꯄꯤꯛꯑꯒ ꯀꯩꯅꯣ ꯇꯧꯕ ꯃꯣꯔꯣꯛꯁꯦ ꯌꯥꯝꯅ ꯍꯥꯏꯗꯤ ꯍꯥꯎꯕꯅꯦ꯫ ꯆꯥꯎ ꯆꯥꯎꯔꯒ ꯃꯅꯝꯒ ꯀꯩꯝ ꯅꯝꯗꯕꯤꯗ ꯎꯃꯣꯔꯣꯛ ꯃꯅꯝꯕꯥꯎ ꯅꯝꯗꯕꯤꯗ ꯉꯍꯥꯛ ꯇꯧꯕ ꯂꯩꯗꯅ
ꯎꯝ
ꯑꯗꯨꯅ ꯑꯗꯨꯝꯕꯗꯨꯗꯤ ꯌꯥꯝ ꯃꯅꯝ ꯅꯨꯡꯁꯤꯕꯅꯤ ꯎꯃꯣꯔꯣꯛ ꯇꯨ ꯃꯁꯛꯁꯨ ꯐꯖꯕꯗꯣ ꯑꯗꯨꯃꯥꯏ ꯇꯧꯕꯅꯦ
ꯎꯝ ꯅꯣꯏꯒꯤꯗꯤ ꯀꯔꯤ ꯏꯟꯁꯥꯡ ꯆꯥꯔꯝꯃꯣ
ꯑꯈꯣꯏꯗꯤꯅꯦ ꯉꯁꯤꯗꯣ ꯀꯦꯡꯉꯣꯏ ꯊꯣꯡꯕ ꯆꯥꯏꯑ
ꯎꯝ ꯎ ꯀꯦꯡꯉꯣꯏꯗꯨꯁꯨ ꯍꯥꯎꯕꯅꯤ ꯍꯧꯖꯤꯛꯇꯤ ꯊꯥꯎꯒꯨꯝꯕꯁꯤ ꯀꯌꯥ ꯆꯥꯅꯤꯡꯗꯦ ꯑꯗꯨꯃꯥꯏꯅ ꯑꯆꯝꯕ ꯁꯧꯒꯔꯤ ꯊꯣꯡꯕꯒꯨꯝꯕ ꯀꯦꯉꯣꯏꯒꯨꯝꯕ ꯗꯤꯁꯨꯃꯥꯏꯅ ꯆꯝꯅ ꯆꯝꯅ ꯊꯣꯡꯕ ꯌꯥꯕꯁꯤ ꯑꯁꯤꯗ ꯆꯥꯅꯤꯡꯉꯤ ꯅꯨꯡꯁꯥ ꯁꯥꯕꯅꯤꯅ ꯊꯥꯎꯁꯤ ꯀꯌꯥ ꯆꯥꯅꯤꯡꯗꯦꯕ ꯏꯟꯁꯥꯡꯗ ꯊꯥꯎ ꯉꯧꯔꯒ ꯀꯥꯡꯉꯧꯒꯨꯝꯕ ꯀꯩꯒꯨꯝꯕ ꯁꯨꯝ ꯉꯧꯔ ꯆꯥꯒꯔꯗꯤ ꯐꯕ ꯅꯠꯇꯅꯗꯤ ꯏꯟꯁꯥꯡꯗ ꯊꯥꯎ ꯉꯧꯔ ꯊꯣꯡꯕꯒ ꯍꯥꯏꯗꯣ
ꯎꯝ
ꯆꯥꯅꯤꯡꯕ ꯈꯔ ꯋꯥꯠꯂꯦ
ꯍꯣꯏ ꯑꯁ ꯑꯆꯝꯕ ꯆꯥꯕꯅ ꯈ꯭ꯋꯥꯏ ꯐꯔꯦ ꯍꯧꯖꯤꯛꯇꯤ ꯅꯠꯇ꯭ꯔꯗꯤ ꯕꯁ ꯂꯩꯥꯅꯥ ꯇꯤꯟꯅꯥ ꯃꯌꯥꯝ ꯑꯃ ꯍꯧꯖꯤꯛꯇꯤ ꯃꯈꯜ ꯃꯈꯜ ꯄꯣꯛꯂꯛꯑꯦꯗꯅ ꯑꯅ ꯊꯥꯎ ꯅꯨꯡꯒ ꯌꯥꯝ ꯆꯥꯗꯩ ꯑꯩ ꯊꯥꯏꯅꯩꯗꯧꯅ ꯍꯥꯏꯗꯤ ꯂꯧ ꯇꯛꯈꯥꯏꯉꯩ ꯁꯨꯔꯣ ꯒ ꯏꯁꯥꯥꯁꯦ ꯍꯨꯃꯥꯡ ꯑꯣꯔꯣꯔꯣ ꯇꯥꯍꯟꯕꯗꯣ ꯍꯧꯖꯤꯛꯇꯤ ꯑꯣꯏꯗ꯭ꯔꯦꯗꯅ
ꯋꯥ
ꯑꯗꯨꯏꯗꯨꯅ ꯑꯆꯝꯕꯗ ꯆꯥꯕꯅ ꯐꯔꯦ ꯊꯥꯎ ꯅꯨꯡ ꯁꯥ ꯉꯥꯒ ꯌꯥꯝ ꯆꯥꯕꯁꯤ ꯀꯩꯁꯨ ꯌꯥꯝ ꯀꯥꯟꯅꯕꯁꯦ ꯀꯩꯁꯨ ꯏꯂꯩ ꯂꯩꯇꯕꯗꯣ ꯃꯣꯏꯁꯦ꯫
ꯎꯝꯍꯨꯝ
ꯑꯗꯨꯅ ꯑꯆꯝꯕꯅ ꯈ꯭ꯋꯥꯏꯗꯒꯤ ꯐꯔꯦ꯫
ꯎꯝ ꯎꯝ ꯅꯍꯥꯟꯋꯥꯏ ꯊꯥꯏꯅꯩꯒꯤ ꯑꯍꯟ ꯃꯈꯩꯗꯤ ꯎꯝ ꯀꯩꯅꯣ ꯇꯧꯔꯤꯗꯨꯅꯤ ꯂꯧ ꯁꯨꯕꯅꯤ ꯈꯪꯗꯦ ꯀꯩꯅꯤ ꯈꯪꯗꯦ ꯍꯤꯡꯒꯣꯜ ꯁꯨꯕꯅꯤ ꯈꯪꯗꯦ ꯇꯧꯔꯒ ꯑꯍꯟ ꯃꯈꯩꯁꯤ ꯊꯕꯛ ꯌꯥꯝ ꯀꯜꯂꯤꯗꯅ ꯑꯗꯨꯒ ꯍꯜꯂꯛ ꯍꯜꯂꯛꯑꯒ ꯆꯥꯛ ꯊꯣꯡꯉ ꯊꯣꯡꯉꯒ ꯈꯨꯗꯛ ꯈꯨꯗꯛꯇ ꯏꯆꯝ ꯍꯤꯡꯒꯣꯜꯗꯒꯤ ꯃꯅꯥ ꯃꯁꯤꯡ ꯍꯦꯛꯑꯒ ꯀꯩꯗꯧꯔꯒ ꯑꯗꯨꯝ ꯆꯥꯕꯅꯤꯅ ꯀꯩꯅꯣ ꯇꯧꯒꯦ ꯍꯧꯖꯤꯛꯀꯤꯗꯤ꯫ ꯊꯥꯎ ꯆꯥꯖꯤꯜꯂꯅꯤ ꯑꯗꯒꯤ ꯁꯥ ꯉꯥ ꯌꯥꯝ ꯇꯣꯏ ꯇꯣꯏꯅ ꯆꯥꯁꯤꯜꯂꯅꯤ ꯑꯗꯨꯅꯗꯤ ꯃꯤ ꯃꯈꯩꯁꯦ ꯕꯤ ꯄꯤ ꯋꯥꯡꯉꯦꯒ ꯁꯨꯒꯔ ꯂꯩꯔꯦꯒ ꯇꯧꯅꯔꯤꯕ ꯃꯌꯥꯝꯁꯦ ꯆꯤꯟꯖꯥꯛꯅꯁꯨ ꯃꯈꯥꯏ ꯌꯥꯝ ꯄꯣꯟꯕꯅꯦ꯫
ꯄꯣꯜꯂꯤꯅꯤ ꯄꯣꯜꯂꯤꯅꯤ ꯑꯗꯩ ꯍꯧꯖꯤꯛꯀꯥꯟꯒꯤ ꯍꯤꯗꯥꯛꯁꯤꯡ ꯁꯤꯟꯅꯕ ꯍꯥꯏꯗꯤ ꯍꯧꯖꯤꯛꯀꯥꯟꯒꯤ ꯃꯅꯥ ꯃꯁꯤꯡ ꯃꯈꯩꯁꯤꯁꯨ ꯑꯅꯝꯕꯅ ꯍꯤꯗꯥꯛꯁꯦ ꯂꯣꯏ ꯀꯥꯞꯅꯔꯦꯗꯅ꯫
ꯃꯥꯅ‌ꯦ
ꯑꯗꯨꯅꯁꯨ ꯁꯨꯝ ꯍꯥꯏꯗꯤ ꯅꯍꯥ ꯑꯣꯏꯅ ꯑꯣꯏꯅ ꯕꯤꯄꯤ ꯋꯥꯡꯕ ꯁꯨꯒꯔ ꯂꯩꯕꯒꯁꯦ ꯌꯥꯝ ꯇꯧꯅꯔꯦꯕ
ꯑꯣ
ꯆꯥꯕꯗꯤꯌꯨ ꯁꯥ ꯌꯦꯟ ꯁꯥ ꯉꯥ ꯆꯥꯅꯔꯦ ꯑꯣꯛ ꯆꯥꯕꯅꯤ ꯁꯟ ꯆꯥꯕꯅꯤ ꯑꯗꯨ ꯇꯧꯕꯅꯤꯗ ꯃꯌꯥꯝ ꯑꯃ ꯇꯧꯔꯦ ꯑꯗꯨꯒ ꯀꯩꯅꯣ ꯊꯕꯛ ꯆꯨꯕꯅ ꯂꯣꯏ ꯋꯥꯠꯄꯅꯤꯗꯣ ꯍꯨꯛꯀꯤ ꯅꯍꯥꯟ ꯃꯈꯩꯗꯤ ꯄꯩꯁꯥ ꯇꯥꯜꯂꯁꯨ ꯄꯥꯡꯒꯟꯒꯤ ꯁꯦꯟ ꯇꯥꯟꯗꯔꯦꯕ ꯅꯍꯥꯟꯋꯥꯏ ꯊꯥꯏꯅꯩꯒꯤꯅ ꯄꯥꯡꯒꯟꯅ ꯐꯖ ꯐꯖꯅ ꯁꯨꯔꯒ ꯍꯨꯃꯥꯡ ꯐꯖ ꯐꯖꯅ ꯊꯣꯛꯍꯟꯕꯅꯤꯅ ꯑꯗꯨꯝꯕꯗ‌ꯣ ꯀꯌꯥ ꯂꯩꯇꯕ ꯍꯧꯖꯤꯛꯀꯤꯗꯤ ꯆꯥꯖꯤꯜꯂꯅꯤ ꯇꯨꯝꯖꯤꯜꯂꯅꯤ ꯑꯗꯒꯤ
ꯎꯝ
ꯆꯠꯄ ꯍꯥꯏꯁꯤꯃ ꯃꯈꯣꯡꯅ ꯑꯃꯐꯥꯎ ꯆꯠꯇꯔꯦ ꯒꯥꯔꯤ ꯑꯃꯃꯝ ꯇꯧꯔ ꯇꯧꯔ ꯇꯧꯔꯒ ꯂꯣꯏ ꯆꯠꯂꯝꯅꯤꯅ ꯍꯨꯃꯥꯡ ꯇꯥꯕꯩ ꯁꯔꯨꯛ ꯌꯥꯝ ꯋꯥꯠꯂꯦꯗꯅ ꯅꯍꯥꯥꯟ ꯂꯣꯏ ꯊꯥꯏꯅꯩ ꯑꯍꯟ ꯃꯈꯩꯗꯤ ꯑꯥ ꯂꯧ ꯂꯥꯞꯅ ꯂꯥꯞꯅ ꯆꯠꯂꯁꯨ ꯈ‌ꯣꯡꯅ ꯂꯣꯏ ꯆꯠꯄꯅꯤ ꯒꯥꯔꯤꯅ ꯑꯃ ꯆꯠꯄ ꯅꯠꯇꯦ ꯑꯗꯩ ꯑꯌꯨꯛ ꯅꯨꯡꯉꯥꯟꯗ꯭ꯔꯤꯉꯩꯗꯒꯤ ꯍꯧꯒꯠꯂꯒ ꯁꯪꯕꯣꯠ ꯈꯣꯏꯕꯅꯦ ꯁꯟ ꯁꯝꯕꯣꯛ ꯈꯣꯏꯕꯕꯨ ꯆꯠꯄꯅꯦ ꯑꯗꯒꯤ ꯑꯗꯨꯃꯥꯏꯅ ꯂꯣꯏ ꯇꯧꯕꯅꯦ ꯍꯧꯖꯤꯛꯇꯤ ꯁꯟ ꯍꯥꯏꯗꯤ ꯎꯗꯔꯦ ꯍꯟꯖꯤꯟꯅ ꯂꯣꯏ ꯈꯣꯏꯈꯔꯕ ꯑꯗꯨꯅ ꯍꯧꯖꯤꯛꯒꯤ ꯊꯕꯛ ꯁꯨꯕꯒꯤ ꯆꯥꯡꯁꯤ ꯌꯥꯝ ꯍꯟꯊꯔꯛꯄ ꯃꯃꯥꯡ ꯇꯥꯕ ꯊꯣꯛꯄꯁꯤ ꯑꯁꯤꯅ ꯃꯁꯨꯨꯝ ꯃꯤ ꯃꯈꯩꯁꯦ ꯕꯤ ꯄꯤ ꯋꯥꯡꯕ ꯁꯨꯒꯔ ꯂꯩꯕ ꯌꯥꯝ ꯇꯧꯅꯔꯤꯁꯦ
ꯍꯣꯏ ꯃꯥꯅꯤ ꯑ ꯁꯟꯒ ꯍꯥꯏꯗꯣ ꯑꯩꯈꯣꯏꯅ ꯑꯉꯥꯡ ꯑꯣꯏꯔꯤꯉꯩꯗ ꯑꯩꯈꯣꯏꯒꯤ ꯁꯪꯒꯣꯏꯗ ꯁꯟꯒ ꯂꯣꯏꯔꯒ ꯁꯪꯒꯣꯝꯒ ꯁꯨꯝꯗꯅ ꯇꯧꯔꯝꯃꯦꯕ ꯑꯗꯣ ꯍꯧꯖꯤꯛ ꯑꯗꯨꯝꯕꯗꯣ ꯎꯒꯦ ꯐꯪꯗ꯭ꯔꯕꯗꯣ ꯑꯗꯨꯃꯥꯏꯅ ꯑꯣꯏꯌꯦꯕ
ꯎꯝ
ꯍꯧꯖꯤꯛ ꯌꯥꯝ ꯈꯦꯠꯅꯔꯦ ꯃꯇꯝꯁꯦ
ꯎꯝ ꯁꯝꯕꯤ ꯑꯩꯈꯣꯏꯁꯨ ꯅꯍꯥꯜꯂꯣꯏ ꯁꯝꯕꯤ ꯂꯩꯔꯝꯃꯤꯅꯤ ꯑꯗꯨꯒ ꯁꯪꯒꯣꯝ ꯁꯨꯝꯃꯤ
ꯎꯝ
ꯁꯟ ꯁꯣꯝ ꯁꯨꯝꯃꯒ ꯁꯟ ꯃꯆꯥꯒ ꯌꯥꯝ ꯄꯣꯛꯄ ꯁꯪꯒꯣꯝ ꯁꯨꯝꯕ ꯑꯩꯈꯣꯏꯗꯤ ꯁꯪꯒꯣꯝ ꯁꯨꯝ ꯍꯩꯇꯦ ꯕꯖꯤꯅ ꯂꯩꯔꯤꯀꯥꯟꯗ ꯑꯗꯨꯝ ꯕꯖꯤꯅ ꯁꯨꯝꯃꯒ ꯌꯨꯝꯗꯒꯤ ꯕꯥꯃꯟꯅꯤꯅ ꯁꯪꯒꯣꯝ ꯂꯧꯕ ꯑꯗꯨꯝ ꯂꯥꯛꯏꯅꯤ ꯑꯗꯣ ꯍꯧꯖꯤꯛꯇꯤ ꯁꯪꯒꯣꯝꯁꯤꯗꯤ ꯖꯔꯁꯤꯒꯤ ꯑꯌꯥꯝꯕ ꯉꯥꯛꯇ ꯑꯣꯏꯔꯝꯅꯤꯅ ꯁꯪꯒꯣꯝꯁꯨ ꯍꯥꯎꯕ ꯋꯥꯠꯂꯦ ꯅꯍꯥꯟꯋꯥꯏꯒꯤꯗꯤ ꯃꯩꯇꯩ ꯁꯟꯅꯤꯅ ꯌꯨꯝꯗ ꯁꯖꯤꯛ ꯈꯔ ꯐꯥꯜꯂ ꯄꯤꯖꯅꯤ ꯌꯨꯝꯗ ꯗꯅꯥ ꯊꯣꯡꯉꯒ ꯑꯗꯒꯤ ꯏꯁꯩ ꯇꯧꯔꯒ ꯂꯣꯏ ꯄꯤꯖꯔꯒ ꯁꯨꯝꯕ ꯁꯪꯒꯣꯝꯅꯤꯅ ꯌꯥꯝ ꯌꯥꯝ ꯍꯥꯎꯋꯦꯕ ꯅꯍꯥꯟꯋꯥꯏꯒꯤ
ꯎꯝ ꯎꯝ ꯎꯝ ꯎꯝ
ꯑꯗꯨ ꯑꯩꯈꯣꯏꯗꯤ ꯁꯟ ꯂꯥꯕ ꯑꯆꯧꯕ ꯑꯅꯤ ꯑꯃꯁꯨ ꯂꯩꯔꯝꯃꯤ ꯑꯗꯒꯤ ꯁꯪꯕꯤꯁꯨ ꯂꯩꯕꯅꯤꯅ ꯃꯇꯝꯗꯨꯗꯗꯤ ꯊꯕꯛ ꯁꯨꯧꯕ ꯍꯥꯏꯁꯤꯦ ꯏꯁꯤꯡ ꯍꯥꯏꯔꯒ ꯇꯨꯔꯦꯟ ꯁꯤꯗꯩꯗ ꯑꯗꯨꯝ ꯍꯣꯟꯕꯅꯤ
ꯍꯣꯏ
ꯇꯨꯔꯦꯟꯗ ꯇꯨꯔꯦꯟꯗ ꯅꯣꯡꯃꯗ ꯏꯁꯤꯡ ꯇꯔꯥꯔꯛ ꯀꯥꯡ ꯁꯣꯛꯄ ꯍꯥꯏꯁꯤꯗꯤ ꯀꯩꯁꯨ ꯅꯠꯇꯦ ꯑꯗꯨꯝ ꯁꯣꯛꯏꯅꯤ ꯀꯄꯨ ꯀꯄꯨ ꯀꯣꯛꯊ ꯍꯥꯞꯀꯠꯂꯒ ꯍꯧꯖꯤꯛꯇꯀꯤꯤ ꯃꯤꯉꯩꯗꯤ ꯑꯗꯨꯁꯨ ꯑꯥꯎ ꯂꯩꯇꯦ ꯊꯕꯛ ꯁꯨꯕꯁ ꯌꯥꯝ ꯈꯦꯠꯅꯔꯦꯗꯅꯤ
ꯍꯣꯏ ꯃꯥ ꯃꯇꯝꯒꯤ ꯃꯇꯨꯡ ꯏꯟꯅ ꯑꯗꯨꯝ ꯍꯣꯉꯛꯄ ꯍꯥꯏꯗꯨꯅꯤ ꯇꯧꯔꯤꯁꯦ ꯎꯝ ꯍꯂꯣ ꯍꯜ ꯑꯥ ꯍꯜꯂꯣ